ꯍꯜꯂꯣ
ꯍꯜꯂꯣ
ꯎꯝ ꯇꯥꯔꯤꯌꯦ
ꯑ ꯀꯔꯤ ꯇꯧꯕꯅꯣ
ꯚꯤꯗꯤꯌꯣ ꯍꯣꯏ ꯚꯤꯗꯤꯌꯣ ꯑꯗꯨꯝ ꯌꯦꯡꯔꯒ ꯂꯩꯔꯤꯅꯤ
ꯑꯣ ꯀꯩꯀꯩ ꯃꯨꯕꯤ ꯌꯦꯡꯕ
ꯃꯨꯕꯤ ꯅꯠꯇꯦꯗ ꯔꯤꯜꯁ ꯑꯗꯨꯝ ꯕ꯭ꯔꯥꯎꯁ ꯇꯧꯔꯒ ꯂꯩ
ꯍꯥ
ꯔꯤꯜꯁ ꯏꯁꯀ꯭ꯔꯣꯜ ꯇꯧꯔꯒ ꯂꯩꯌꯦꯕ
ꯆꯥꯠ ꯆꯠ ꯆꯥ ꯇꯨꯝꯕ ꯊꯦꯡꯔꯦꯗꯅ ꯅꯪꯁꯨ
ꯍꯣꯏ ꯈꯔꯕꯨꯗꯤ ꯊꯦꯡꯉꯦ
ꯑꯗꯨꯝ ꯊꯦꯡ ꯊꯦꯡꯅ ꯇꯨꯝꯕ꯭ꯔꯣ
ꯍꯣꯏ ꯑꯗꯨꯝ ꯑꯩꯗꯤ ꯊꯦꯡꯉꯦ ꯑꯅꯤ ꯃꯈꯥꯏ ꯑꯍꯨꯝ ꯃꯔꯤ ꯁꯋꯥꯏꯗ ꯑꯗꯨꯨꯝ ꯇꯨꯝꯃꯦ
ꯑꯁ ꯌꯥꯝ ꯊꯦꯡꯉꯦ ꯑꯗꯨꯗꯤ ꯍꯧꯒꯠꯄꯅ ꯄꯨꯡ ꯀꯌꯥꯗ ꯍꯧꯒꯠꯄ
ꯍꯧꯒꯠꯄꯅ ꯕꯔꯣ ꯃꯈꯥꯏ ꯑꯃ
ꯑꯣ ꯑꯗꯨꯗꯤ ꯆꯥꯛ ꯆꯥꯕ ꯃꯇꯥꯝꯗꯤ
ꯆꯥꯛꯄꯣꯗꯤ ꯑꯗꯨꯝ ꯄꯨꯡ ꯑꯅꯤ ꯑꯍꯨꯝ ꯑꯗꯨꯝ ꯆꯥꯏ ꯃꯄꯥꯜꯗ ꯂꯩꯕꯅꯤꯅꯀꯣ
ꯑꯣ ꯀꯗꯥꯏꯗ ꯂꯩꯕ꯭ꯔꯥ
ꯃꯄꯥꯟ ꯁꯥꯎꯗ ꯂꯩꯕꯅꯦ ꯁꯥꯎꯠꯇ
ꯑꯣ ꯑꯣ
ꯅꯪꯗꯤ
ꯑꯩ ꯑꯩꯁꯨ ꯍꯧꯖꯤꯛ ꯌꯨꯝ ꯆꯥꯠꯀꯦ ꯇꯧꯕꯅꯦꯕ ꯑꯗꯣ ꯀꯩꯝꯇ ꯇꯧ ꯇꯧꯅꯤꯡꯉꯥꯏ ꯂꯩꯇꯕꯒꯤ ꯐ꯭ꯔꯤ ꯑꯣꯏꯕꯒꯤ
ꯀꯥꯏꯗ ꯂꯩꯕ꯭ꯔꯣ ꯃꯅꯤꯄꯨꯔꯗ ꯂꯩꯕ꯭ꯔꯣ
ꯎꯝꯍꯝ ꯍꯧꯖꯤꯛꯀꯤꯗꯤ ꯃꯨꯝꯕꯥꯏꯗ ꯂꯩꯕ ꯑꯗꯨ ꯍꯌꯦꯡ ꯍꯌꯦꯡꯅꯦꯕ ꯆꯥꯠꯇꯣꯏꯁꯦ
ꯍꯌꯦꯡ ꯃꯅꯤꯄꯨꯔ ꯆꯥꯠꯇꯣꯏꯕ
ꯑꯗꯣ ꯍꯌꯦꯡꯉꯤꯁꯦ ꯄꯨꯡ ꯄꯨꯡ ꯄꯨꯡ ꯇꯔꯦꯠꯇ ꯆꯥꯠꯇꯣꯏꯅꯦꯕ ꯑꯗꯣ ꯌꯥꯝ ꯉꯥꯟꯕ ꯑꯦꯔꯄꯣꯠꯇꯗꯤ ꯂꯥꯛꯑꯦ
ꯄꯣꯠꯇ ꯆꯥꯠꯇꯣꯏꯕ
ꯑꯦꯌꯥꯔꯄꯣꯠꯇꯗꯤ ꯂꯥꯛꯑꯦ ꯂꯩꯔ ꯂꯩꯔꯒ ꯂꯩꯔꯦ ꯑꯦꯌꯥꯔꯄꯣꯠꯇ
ꯑꯣ ꯑꯆꯥ ꯑꯆꯥ ꯌꯥꯝ ꯅꯨꯡꯉꯥꯏꯔꯦꯗ ꯅꯪꯗꯤ
ꯪꯈꯪꯗ꯭ꯔꯦ ꯆꯥꯛ ꯆꯥꯔꯕ꯭ꯔꯣ ꯑꯣ ꯆꯥꯔꯝꯅꯤ ꯍꯣꯏ
ꯍꯣꯏ ꯆꯥꯛꯄꯨꯗꯤ ꯆꯥꯔꯦꯗ
ꯀꯩ ꯏꯟꯁꯥꯡ ꯆꯥꯔꯤꯒꯦ
ꯉꯁꯤ ꯆꯥꯛ ꯑꯣꯏꯅ ꯆꯥꯗꯦ ꯅꯨꯗꯥꯜꯁ ꯑꯣꯏꯅ ꯆꯥꯔ ꯇꯨꯝꯃ ꯂꯩ
ꯑꯩꯈꯣꯏꯁꯨꯅꯤ ꯀꯦꯞꯁꯤ ꯈꯛꯇ ꯆꯥꯏ
ꯑꯣ ꯑꯩꯁꯨ ꯃꯅꯤꯄꯨꯔ ꯊꯣꯛꯅꯤꯡꯕꯅ ꯂꯣꯏꯔꯦ ꯏꯁ
ꯊꯣꯛꯇꯕ ꯀꯨꯏ ꯀꯨꯏꯔꯕ꯭ꯔꯥ
ꯆꯍꯤ ꯑꯅꯤꯕꯨꯗꯤ ꯁꯨꯔꯝꯃꯅꯤ
ꯎꯝ
ꯊꯣꯛꯑꯗꯤ ꯁꯨꯡꯆꯥꯠ ꯆꯥꯠꯂꯣꯏ ꯃꯄꯥꯟ ꯁꯪꯥꯨꯡꯆꯥꯠ ꯆꯥꯠꯂꯣꯏ ꯊꯣꯛꯑꯗꯤ ꯀꯣ
ꯃꯄꯥꯟ ꯆꯥꯠꯄ ꯅꯨꯡꯉꯥꯏꯕꯅꯤꯗꯅ
ꯑꯁ ꯑꯃꯔꯣꯝꯗꯗꯤ ꯅꯨꯡꯉꯥꯏ ꯑꯃꯔꯣꯝꯗ ꯅꯨꯡꯉꯥꯏꯇꯕꯀꯣ ꯍꯥꯏꯗꯤ ꯆꯥꯛ ꯏꯟꯖꯥꯡꯗꯣ
ꯑꯥ ꯑꯗꯨꯅꯤ ꯑꯁ ꯑꯩꯁꯨ ꯎꯄꯥꯏ ꯂꯩꯇ꯭ꯔꯦ ꯑꯗꯨꯗꯤ
ꯍꯣꯏ ꯑꯗꯨꯒ ꯁꯥꯕꯗꯣ
ꯑꯥ ꯑꯥ ꯑꯥ ꯀꯩ ꯀꯩ ꯁ꯭ꯇꯦꯠ ꯑꯣꯏꯕꯅꯣ
ꯇꯥꯃꯤꯜꯅꯥꯗꯨ
ꯑꯥ ꯆꯠ ꯆꯠ ꯆꯥ ꯑꯩꯒꯤ ꯏꯃꯥꯟꯅꯕꯤ ꯏꯃꯥꯟꯅꯕꯁꯤꯡꯁꯨ ꯌꯥꯝ ꯂꯩ
ꯑꯁ ꯁꯥꯕ ꯃꯨꯝꯕꯥꯏꯗꯗꯤ ꯅꯨꯡꯉꯥꯏꯔꯝ ꯃꯨꯝꯕꯥꯏꯗꯁꯨ ꯁꯥꯕ꯭ꯔꯣ
ꯁꯥꯏꯑꯦ ꯑꯁ ꯑꯈꯣꯏꯗꯤ ꯏꯟꯗꯁꯇ꯭ꯔꯤ ꯃꯅꯥꯛꯇ ꯂꯩꯕꯅꯦ ꯌꯥꯝꯕ ꯁꯥꯏ ꯑꯗꯣ ꯑꯥ ꯉꯔꯥꯡꯒ ꯉꯁꯤꯗꯤ ꯅꯣꯡ ꯆꯨꯔꯦ ꯑꯗꯨꯒꯤ ꯏꯪꯉꯦ
ꯑꯣ ꯗꯥꯎ ꯌꯥꯝ ꯐꯥꯌꯦ ꯅꯦ ꯅꯪꯁꯦ
ꯑꯥ ꯑꯗꯨꯅꯦ ꯑꯁ ꯍꯥꯟꯅ ꯂꯥꯛꯄ ꯃꯇꯝꯗꯗꯤ ꯑꯁ ꯌꯥꯝ ꯁꯥꯏ ꯁꯥꯔꯝꯃꯦ
ꯑꯣ ꯑꯃꯨꯛꯀ ꯍꯂꯥꯛꯇꯣꯏꯔꯣ
ꯑꯍꯣꯏ ꯃꯅꯤꯄꯨꯔꯗ ꯆꯠꯇꯣꯏꯅꯦ ꯍꯣꯏ
ꯅꯠꯇꯦ ꯃꯝꯕꯥꯏꯗ ꯑꯃꯨꯛ ꯀ ꯂꯥꯛꯇꯣꯢꯔꯣ
ꯎꯝ ꯍ-ꯍ-ꯍ-ꯍ ꯂꯑꯣꯢꯗꯤ ꯑ
ꯍꯂꯥꯔꯣꯢ ꯍꯜꯂꯣ
ꯑꯣ ꯇꯥꯏ ꯑꯩ ꯏꯁꯤꯡ ꯊꯛꯀꯦ ꯇꯧꯕ ꯑꯗꯨꯒꯤꯅꯦ
ꯑꯣ ꯃꯝꯕꯥꯏꯗ ꯑꯃꯨꯛ ꯀꯥ ꯍꯂꯥꯛꯇꯣꯢꯔꯣ
ꯍꯧꯖꯤꯛꯀꯥꯟ ꯍꯧꯖꯤꯛꯄꯨꯗꯤ ꯍꯜ ꯑꯥ ꯀꯩ ꯍꯥꯏꯗꯣꯏꯅꯣ ꯑꯩ ꯍꯥꯍꯥ ꯑꯥ ꯊꯥ ꯊꯥ ꯃꯉꯥ ꯇꯔꯨꯛ ꯑꯃꯨꯛ ꯂꯩꯔꯒ ꯍꯜꯂꯛꯄꯁꯨ ꯌꯥꯏ ꯇꯕꯁꯨ ꯌꯥꯢ
ꯑꯁ ꯃꯄꯥꯟꯗ ꯂꯩꯕ ꯅꯨꯡꯉꯥꯢꯇꯦꯗ ꯅꯪꯒꯤ ꯅꯦꯠꯋꯥꯛꯁꯤ ꯇꯄ꯭ꯔꯣ